ꯑꯣ
ꯊꯥ ꯂꯣ
ꯍꯜꯂꯣ
ꯍꯥꯍꯥ
ꯍꯧꯒꯠꯂꯕꯣ
ꯍꯥꯥ
ꯍꯧꯒꯠꯂꯕꯣ
ꯍꯧꯒꯠꯂꯦ ꯅꯪꯗꯤ꯫
ꯅꯥꯕ꯭ꯔꯣ꯫
ꯅꯥꯗꯦ ꯂꯣꯛ ꯈꯨꯕ ꯍꯧꯒꯠꯂꯕꯣ
ꯍꯧꯒꯇ꯭ꯔꯤ ꯑꯩꯁꯨ
ꯊꯦꯡꯉꯦ ꯊꯦꯡꯉꯦ꯫
ꯍꯣꯏ ꯈꯔ ꯕꯣꯜ ꯌꯦꯡꯂꯨꯕꯀꯣ ꯎꯝ ꯅꯨꯡꯉꯥꯏꯅ ꯇꯨꯝꯈ꯭ꯔꯦ꯫
ꯀꯣꯛ ꯆꯤꯛꯑꯦ꯫ ꯑꯁ ꯋꯥ ꯉꯥꯡꯅꯤꯡꯉꯥꯏ ꯂꯩꯇꯦ꯫
ꯍꯥ
ꯋꯥ ꯉꯥꯡꯅꯤꯡꯉꯥꯏ ꯂꯩꯇꯦ꯫
ꯑꯍ ꯍ ꯑ ꯂꯩ
ꯑꯈꯣꯏꯅꯤꯒꯤꯁꯦ ꯅꯨꯄꯥ ꯀꯣꯜ ꯇꯧꯕ ꯃꯥꯜꯂꯦ ꯇꯜꯂꯦ꯫
ꯅꯨꯄꯥꯕꯨ ꯋꯥꯔꯤ ꯁꯥꯕ ꯃꯥꯜꯂꯦꯕ꯫
ꯑꯌꯨꯛ ꯉꯥꯟꯇ꯫
ꯇꯥꯟꯕꯨꯇꯥꯟꯂꯤ ꯀꯣ꯫
ꯍꯣꯏ꯫
ꯏꯀꯥꯏꯕ ꯈꯔꯁꯨ ꯂꯩꯌꯦ꯫
ꯀꯩꯅꯣꯒꯤꯔꯕ꯫ ꯌꯥꯝ ꯈꯠꯄ ꯃꯤ ꯃꯥꯜꯂꯦ꯫
ꯆꯥꯛꯊꯣꯡꯉꯥꯕꯣ꯫
ꯊꯣꯡꯗꯔꯤꯌꯦ꯫
ꯀꯩ ꯏꯟꯁꯥꯡ ꯊꯣꯡꯗꯣꯏꯅꯣ꯫
ꯈꯪꯗꯦ ꯀꯔꯤ ꯆꯥꯁꯤꯔ꯫ ꯆꯥꯅꯤꯡꯉꯥꯏꯁꯨ ꯂꯩꯇꯦ꯫ ꯅꯪꯗꯤ ꯊꯣꯡꯗ꯭ꯔꯤꯕꯣ꯫
ꯍꯣꯏ ꯊꯣꯡꯗꯔꯤ꯫ ꯑꯩꯗꯤ ꯀꯩ ꯌꯦꯟꯁꯥꯡ ꯊꯣꯡꯁꯤꯔꯥ ꯈꯪꯗꯦ꯫ ꯎꯝ꯫ ꯅꯪꯁꯨ ꯄꯛꯅꯝ ꯆꯥꯕ꯭ꯔꯥ꯫
ꯆꯥꯗꯦ꯫
ꯀꯩꯒꯤꯔ꯫
ꯍꯥꯞꯇꯦ ꯃꯅꯝ ꯅꯝꯊꯤꯌꯦ꫰꫰ ꯍꯩꯅꯗꯦ꯫
ꯆꯥꯗꯕꯩ ꯑꯣꯏꯔꯝꯅꯤꯌꯦ꯫
ꯅꯪ ꯆꯥꯕꯔꯅꯦ꯫
ꯍꯣꯏ ꯆꯥꯏꯌꯦ꯫
ꯊꯥꯖꯗꯦ꯫ ꯕꯣꯔꯥꯗꯤ ꯆꯥꯅꯤꯡꯉꯦ꯫
ꯑꯁ ꯑꯩꯗꯤ ꯕꯣꯔꯥꯗꯤ ꯇꯜꯂꯕ꯫
ꯕꯣꯔꯥꯗꯤ ꯌꯥꯝ ꯆꯥꯅꯤꯡꯉꯦ꯫
ꯆꯥꯌꯦ꯫
ꯃꯤ ꯃꯤꯗꯣ ꯐꯠꯇꯦꯅꯦ꯫
ꯐꯠꯇꯦ ꯑꯗꯨ ꯑꯣꯏꯔꯁꯨ꯫ ꯆꯥꯅꯤꯡꯕ ꯑꯗꯨꯒꯤ ꯎꯄꯥꯏ ꯂꯩꯇꯦ꯫
ꯅꯪ ꯀꯥꯅꯥ ꯀꯥꯅꯥ ꯂꯒ ꯂꯩꯥꯏꯕ꯭ꯔꯥ꯫
ꯏꯊꯟꯇ ꯂꯩꯌꯦ꯫ ꯅꯪꯗꯤ꯫
ꯑꯩ ꯑꯩꯈꯣꯏ ꯑꯩꯈꯣꯏ ꯃꯃꯥꯒ ꯂꯩꯌꯦ꯫
ꯌꯨꯝꯗꯔꯣ꯫
ꯍꯥꯏ ꯌꯨꯝ ꯌꯨꯝꯗ꯫
ꯈꯨꯨꯟꯗꯥ ꯅꯣꯏ ꯈꯨꯟꯗꯥ꯫
ꯍꯣꯏ꯫
ꯎꯝ ꯃꯩ ꯂꯥꯛꯄ꯭ꯔꯥ꯫
ꯃꯩ ꯂꯥꯛꯇꯦ꯫ ꯅꯣꯡ ꯅꯣꯡ ꯀꯟꯅ ꯆꯨꯔꯦ ꯍꯧꯖꯤꯛ ꯑꯗꯨꯒꯤ ꯃꯩ ꯂꯥꯛꯇꯦ꯫
ꯎꯝ꯫
ꯅꯣꯡ ꯅꯣꯡꯂꯤꯛ ꯆꯨꯔꯁꯨꯨ꯫ ꯃꯥꯏ ꯃꯤꯠꯂꯦ ꯅꯨꯡꯁꯥ ꯀꯥꯟꯜꯂꯁꯨ ꯃꯥꯏ ꯃꯤꯠꯂꯦ ꯈꯪꯗꯦ ꯑꯩꯈꯣꯏꯗꯗꯤ
ꯑꯗꯨꯅꯗꯤ ꯑꯗꯨꯃꯥꯏꯅ ꯇꯧꯒꯟꯕꯅꯤꯗ ꯅꯪꯅ ꯈ꯭ꯋꯥꯏꯗꯒꯤ ꯆꯥꯅꯤꯡꯕ ꯑꯆꯥꯄꯣ ꯑꯗꯨ ꯑꯃ ꯍꯥꯏꯌꯨ
ꯂꯩꯕꯤꯒꯦ ꯍꯥꯏꯔꯔꯣ ꯎꯝ ꯀꯥꯏꯅꯦ ꯑꯩꯅ ꯆꯅꯤꯡꯕꯁꯦ ꯑꯆꯥꯄꯣꯠꯇ
ꯎꯝ
ꯈꯣꯡꯖꯦ ꯍꯧꯖꯤꯛꯁꯦ ꯂꯦ ꯆꯅꯤꯡꯉꯦ ꯈꯔ ꯈꯔ ꯁꯥꯕ ꯆꯥꯅꯤꯡꯉꯤ
ꯑꯣꯝ
ꯑꯗꯨꯒ ꯆꯥꯛꯁꯨ ꯈꯔ ꯂꯈ꯭ꯔꯦ
ꯊꯣꯡꯉꯨꯗꯅ ꯑꯗꯨꯗꯤ
ꯍꯧꯖꯤꯛꯅ ꯍꯧꯒꯠꯂꯛꯏ ꯑꯗꯨꯒꯤ ꯈꯔ ꯑꯦꯅꯔꯖꯤ ꯒꯦꯟ ꯇꯧꯅꯅꯒꯨꯝꯕꯅꯤ
ꯊꯕꯛꯁꯨ ꯇꯧꯅꯤꯡꯉꯥꯏ ꯇꯧꯅꯣ ꯂꯩꯁꯥꯕꯤ
ꯎꯝ
ꯃꯇꯝ ꯈꯔ ꯂꯩꯔꯤꯒꯦꯀꯣ ꯍꯣꯏ ꯑꯩꯁꯨ ꯊꯦꯡꯅ ꯇꯨꯝꯃꯦ ꯑꯗꯨꯒ ꯑꯣꯏꯔꯁꯨ ꯈꯔ ꯉꯟꯅ ꯍꯧꯒꯠꯄꯒꯤ ꯇꯨꯝꯝꯕꯗꯨ ꯄꯦꯟꯗꯦ
ꯄꯦꯟ ꯑꯩꯗꯤ ꯈꯔꯗꯤ ꯄꯦꯟꯕꯨꯗꯤ ꯄꯦꯟ ꯂꯩꯩ ꯑꯗꯣ ꯀꯣꯜ ꯇꯧꯔꯒ ꯏꯄꯥꯛ ꯑꯣ ꯇꯧꯔꯒꯤ ꯀ
ꯎꯝ
ꯑꯗꯨ ꯌꯥꯗꯗꯅ ꯍꯧꯒꯠꯂꯤꯕ
ꯅꯪꯒꯤ ꯄꯩꯁꯥ ꯑꯃꯨꯛ ꯍꯥꯞꯄꯕꯣ ꯐꯣꯟꯗ
ꯍꯥꯄꯦ ꯍꯣꯏ
ꯑꯣ ꯀꯌꯥꯒꯤ ꯇꯧꯕꯤꯕ꯭ꯔꯥ
ꯄꯩꯁꯥ ꯍꯥꯏꯕꯗꯤ ꯀꯩꯅꯣ ꯑꯩꯈꯣꯏ ꯄꯥꯗꯨꯔꯥ
ꯎꯝ
ꯎꯝ ꯆꯥꯃꯉꯥ ꯈꯛꯇꯅꯤ
ꯑꯣ ꯑꯗꯨꯁꯨ ꯐꯥꯏꯅ
ꯍꯣꯏ ꯐꯩꯌꯦ ꯑꯣꯇꯣ ꯕꯔꯥ ꯀꯩꯀꯥꯒꯤ ꯄꯤꯔꯝꯕꯅꯤ
ꯑꯣ ꯐꯩ ꯐꯩ ꯑꯩꯈꯣꯏꯅꯤꯁꯦ ꯔꯦꯟꯒꯤ ꯃꯇꯝꯁꯨ ꯑꯃꯨꯛ ꯌꯧꯔꯛꯑꯅꯤ
ꯍꯣꯏ ꯍꯧꯖꯤꯛ ꯍꯣꯏ ꯃꯥꯅꯤꯀꯣ ꯑꯁ
ꯑꯩꯁꯨ ꯆꯠꯀꯗꯕ ꯃꯐꯝ ꯉꯥꯛ ꯇꯜꯂꯦ ꯄꯤꯔꯛꯄ ꯃꯩꯗꯤ ꯌꯥꯎꯗꯥ ꯑꯝꯇ ꯂꯩꯇꯦ ꯆꯠꯀꯗꯕꯗꯤ ꯌꯥꯎꯏ
ꯏꯕꯅꯤ ꯒꯤꯁꯦ ꯄꯩꯁꯥꯁꯦ ꯂꯦꯞ ꯂꯦꯞꯇꯦꯗ ꯑꯗꯨꯝ ꯆꯠꯂꯦꯕ
ꯎꯕꯤꯕ ꯎꯝ
ꯅꯨꯡꯇꯤꯒꯤ
ꯎꯝ
ꯁꯤꯛꯁꯇꯤ ꯐꯤꯐꯇꯤ ꯁꯤꯛꯁꯇꯤ ꯐꯤꯐꯇꯤ
ꯑꯁ ꯉꯔꯥꯡꯒꯤꯗꯣ ꯑꯩ ꯌꯥꯝ ꯆꯠꯈ꯭ꯔꯦ ꯄꯩꯁꯥ
ꯑꯣ ꯑꯣ ꯑꯣ ꯑꯩꯁꯨ ꯀꯥꯎꯔꯤꯅꯤ ꯄꯤꯗꯕ
ꯉꯔꯥꯡꯒꯤꯗꯣ ꯅꯠꯇꯦ ꯅꯪꯒꯤ ꯄꯤꯔꯁꯨ ꯅꯪꯒꯤꯗꯤ ꯀꯌꯥ ꯂꯩꯇꯦꯗꯅ ꯑꯩꯗꯣ ꯉꯔꯥꯡ ꯂꯨꯄꯥ ꯆꯅꯤꯃꯨꯛ ꯆꯠꯂꯝꯅꯤ
ꯀꯥꯏꯗꯒꯤ
ꯑꯆꯥꯄꯣꯠ ꯆꯥꯏ ꯑꯗꯨꯗꯤ
ꯆꯄꯣꯠ ꯑꯣ ꯑꯁꯥꯆꯥ ꯑꯗꯨꯒꯕꯥꯅꯤ ꯗꯨꯀꯥꯟꯗ ꯂꯧꯕꯁꯨ ꯑꯃ ꯂꯩꯕꯅꯦ ꯔꯦꯁꯇꯨꯔꯥꯟꯗ ꯑꯃ ꯂꯩꯕꯅꯦ
ꯑꯗꯨꯒꯗꯨ ꯄꯨꯂꯞ ꯍꯥꯏꯔꯒ ꯆꯅꯤꯐꯧ ꯆꯠꯂꯝꯅꯤ ꯑꯩ ꯏꯊꯟꯇ
ꯎꯝ
ꯑꯁ ꯇꯜꯂꯦ ꯑꯗꯨ ꯆꯥꯗ꯭ꯔꯗꯤ ꯈꯔ ꯀꯩꯅꯣ ꯂꯩꯔꯝꯗꯣꯏꯅꯤꯅꯦ ꯀꯩꯅꯣꯒꯤ ꯑꯣꯔꯤꯐ꯭ꯂꯦꯝꯒꯤ ꯄꯩꯁꯥ ꯄꯤꯔꯤꯉꯩ ꯂꯩꯕ ꯄꯣꯠ ꯀꯛꯄꯒꯤ
ꯇꯨꯝꯅꯤꯡꯕ ꯑꯗꯨꯝ ꯐꯥꯎꯔꯛꯑꯦ
ꯍꯥ
ꯇꯨꯝꯅꯤꯡꯕ ꯑꯃꯨꯛ ꯐꯥꯎꯔꯛꯑꯦꯕ
ꯍꯣꯏ ꯑꯩꯁꯨ ꯇꯨꯝꯅꯤꯡꯉꯦ
ꯇꯨꯝꯃꯗꯤ ꯌꯥꯔꯣꯏ ꯍꯧꯖꯤꯛꯇꯤ
ꯑꯁ ꯉꯁꯤꯒꯤ ꯍꯌꯦꯡꯒꯤ ꯂꯥꯏꯁꯨ ꯂꯥꯏꯔꯤꯛ ꯑꯝꯇ ꯄꯥꯔꯨꯗꯦ ꯍꯔ
ꯁꯤꯗꯤ ꯈꯔ ꯉꯟꯅ ꯄꯥꯁꯤꯀꯣ ꯁꯤꯂꯦꯕꯥꯁꯁꯨ ꯌꯥꯝ ꯌꯥꯝꯕꯅꯦ ꯉꯁꯤꯒꯤꯗꯣ ꯍꯌꯦꯡꯒꯤꯗꯣ
ꯅꯪ ꯄꯥꯕ ꯌꯥꯎꯔꯕꯣ ꯑꯗꯨꯗꯒꯤ
ꯌꯥꯎꯗ꯭ꯔꯔꯤ ꯌꯦꯟꯁꯨ ꯌꯦꯟ꯭ꯔꯔꯤ ꯀꯩ ꯀꯩꯁꯨ ꯌꯦꯡꯁꯤꯔ
ꯎꯔꯨꯒꯗꯕ ꯃꯥꯜꯂꯦ ꯍꯌꯦꯡꯒꯤꯁꯦ
ꯑ
ꯂꯨꯒꯗꯕ ꯃꯥꯜꯂꯦꯕ
ꯑꯣ
ꯉꯁ ꯑꯩꯁꯦ ꯐꯤ ꯁꯨꯠꯅꯤꯡꯉꯥꯏꯁꯨ ꯂꯩꯑ
ꯑꯗꯨ ꯁꯨꯔꯗꯤ ꯅꯪ ꯌꯥꯔꯣꯏ ꯀꯅ ꯁꯨꯅꯤꯡꯉꯥꯏ ꯊꯝꯃꯨ
ꯑꯁ ꯐꯤꯔꯣꯟꯜ ꯁꯦꯠꯅꯤꯉꯥꯏ ꯂꯩꯇ꯭ꯔꯦ ꯈꯖꯤꯛꯇꯪ ꯑꯃ ꯑꯅꯤ ꯑꯍꯨꯝ ꯈꯛꯇ ꯁꯨꯔꯒ ꯏꯔꯨꯖꯊꯣꯛꯑꯒ ꯋꯥꯕ ꯍꯧꯔꯅꯤ ꯅꯠꯇ꯭ꯔꯗꯤ ꯏꯌꯥꯔ ꯑ ꯈꯨꯕꯁꯅꯅꯥ ꯀꯨ ꯆꯞ ꯆꯦ
ꯁꯤ ꯂꯣꯏꯔꯗꯤ ꯆꯥꯛ ꯊꯣꯡꯅ ꯁꯤ ꯁꯥꯗꯦ
ꯑꯣꯝ ꯑꯁ ꯉꯁꯤ ꯑꯩꯈꯣꯏꯅꯤꯒꯤꯁꯦ ꯀꯣꯛꯁꯦ ꯂꯣꯏꯔꯗꯤ ꯐꯗꯤ ꯐꯗꯧꯒꯤꯅꯤ
ꯎꯝ ꯑꯗꯨ ꯂꯣꯏꯅꯤꯡꯉꯦ ꯑꯦꯠꯂꯤꯁ ꯇꯦꯟꯒꯨꯝꯕ ꯁꯀꯣꯛꯑꯣ
ꯎꯝ ꯅꯅꯥꯪꯗꯣ ꯈꯔ ꯌꯥꯝꯅ ꯇꯧꯕꯤꯔꯗꯤ ꯐꯗꯣꯏꯅꯦ
ꯎꯝ ꯍꯝ
ꯁꯣꯅꯤꯒꯤ ꯇꯥꯗꯤ ꯇꯥꯔꯅꯤ